ꯇꯥꯔꯦ ꯇꯥꯔꯦ ꯂꯑꯣ ꯂꯑꯣ
ꯀꯩꯗꯧꯔꯤꯒꯦ ꯏ ꯚꯥꯏ
ꯏ ꯄꯦ ꯍꯤꯔꯗ ꯏꯦ ꯇꯔꯅꯦ
ꯉꯥꯏꯕ꯭ꯔꯣ
ꯅꯨꯡꯉꯥꯏꯇꯅ ꯀꯔꯤ ꯅꯨꯡꯉꯥꯏꯕꯅ
ꯍꯜꯂꯣ
ꯀꯩꯁꯨꯁꯨꯗꯎꯗ ꯔꯨꯕ ꯂꯣꯏꯔꯒ ꯂꯩꯌꯦꯦꯦ
ꯂꯩ
ꯉꯁꯤꯕꯤ ꯀꯔꯤ ꯀꯔꯤ ꯇꯧꯔꯦ ꯅꯪꯗꯤ
ꯀꯔꯤꯁꯨ ꯇꯧꯗꯦ ꯑ ꯋꯥꯔꯦ
ꯋꯥꯒꯉꯍꯦ
ꯇꯁꯨ ꯇꯨꯝꯁꯨꯋꯥꯏ
ꯅꯣꯏꯔꯣꯝꯗꯗꯤ ꯀꯔꯤ ꯀꯔꯤ ꯄꯥꯝꯕꯤ ꯊꯥꯕ ꯍꯧꯕ꯭ꯔꯣ
ꯑꯩꯈꯣꯏꯗꯤ ꯀꯩꯝ ꯇꯧꯗꯦ ꯑꯗꯨꯒꯨꯝꯕ ꯂꯩꯇꯦ ꯕꯦꯔꯥꯅꯦ
ꯅꯨꯡꯉꯥꯏꯇꯦꯅꯦ ꯁꯤꯡꯗ ꯑꯗꯨꯒꯤ
ꯀꯔꯤ ꯀꯔꯤꯅꯣ ꯊꯥꯔꯛꯑꯣꯅꯦ ꯅꯣꯏꯗꯒꯤ
ꯑꯩꯈꯣꯏꯗꯗꯤ ꯐꯧ ꯊꯥꯕ ꯍꯧꯔꯦ ꯎꯁꯣꯏ ꯀꯨꯝꯕꯁꯨ ꯊꯣꯛꯄ ꯍꯧꯔꯦ
ꯊꯥꯔꯛꯑꯣ ꯑꯩꯈꯣꯏꯁꯨ ꯆꯥꯅꯤꯉꯦ
ꯊꯥꯔꯛꯀꯦ ꯊꯥꯔꯛꯅꯤꯡꯉꯥꯏꯗꯣ
ꯏꯟꯖꯥꯡ ꯅꯥꯄꯤ ꯈꯔ ꯊꯥꯔꯛꯑꯣ
ꯊꯥꯗꯤ ꯊꯥ ꯊꯥꯔꯛꯅꯤꯡꯕꯅꯦꯕ ꯑꯗꯨꯕꯨ ꯒꯥꯔꯤꯗꯣ ꯐꯔꯛ ꯇꯥꯕ
ꯒꯥꯔꯤꯗꯨ ꯌꯥꯝ ꯆꯠꯄꯅꯦ ꯅꯪꯪ ꯈꯪꯗ꯭ꯔꯣ
ꯈꯪꯗ꯭ꯔꯦ ꯒꯥꯔꯤ ꯆꯠꯇꯕꯅꯦꯅ ꯈꯣꯏꯗꯗꯤ
ꯒꯔꯤ ꯑꯗꯨꯝ ꯆꯦꯟꯕꯅꯦ ꯍꯩ ꯇꯨꯝꯅꯤꯡꯉꯦ
ꯉꯝꯍꯧꯕ ꯎ ꯃꯝꯕ ꯍꯧꯔꯦ ꯑꯩꯈꯣꯏꯗꯗꯤ
ꯑꯩꯈꯣꯏꯗꯁꯨ ꯃꯝꯃꯦ
ꯅꯣꯏꯗꯗꯤ